ꯍ
ꯍꯜꯂꯣ ꯍꯜꯂꯣ ꯍꯜꯂꯣ
ꯑꯣꯧ ꯇꯥꯔꯦ ꯇꯥꯔꯦ
ꯑꯣꯗ ꯇꯥꯕ꯭ꯔꯥ
ꯑꯗꯦ
ꯃꯈꯣꯟꯗꯤ ꯄꯤꯛꯄꯗꯧꯗꯤ ꯇꯧꯏꯤꯅꯦ ꯆꯥꯛꯇꯤ ꯆꯥꯛꯄꯨꯗꯤ ꯆꯥꯗ꯭ꯔꯤꯗ ꯀꯩꯅꯣ ꯇꯧꯕꯅꯦ ꯅꯨꯡꯊꯤꯟ ꯒꯤꯤ ꯆꯥꯕ ꯂꯣꯏꯔꯝꯗ ꯉꯥꯏꯔꯤꯌꯦ ꯊꯦꯡꯕꯨꯗꯤ ꯊꯦꯡꯉꯦ ꯑꯗꯨ ꯑꯣꯏ ꯇꯥꯔꯒꯁꯨ ꯅꯨꯡꯊꯤꯟꯒꯤ ꯇꯧꯔꯒ ꯐꯨꯗ ꯈꯔ ꯑꯣꯗꯔ ꯇꯧꯔꯦ ꯑꯗꯨꯒ ꯆꯤꯀꯟ ꯕꯇꯔ ꯆꯤꯛꯀꯟꯅꯦ ꯑꯗꯩ ꯆꯤꯛꯀꯟꯒ ꯄꯔꯥꯊꯥꯒ ꯇꯧꯔꯒ ꯆꯥꯔꯝꯕꯅꯦ ꯑ ꯍꯥꯎꯗꯔꯦ
ꯑꯥꯎ ꯌꯥꯝ ꯆꯥꯊꯔꯦꯗ ꯆꯥꯗ꯭ꯔꯤꯗ ꯑꯩꯗꯤ ꯋꯥꯠꯂꯤ ꯀꯩꯅꯣ ꯑꯗꯩꯅ ꯅꯨꯃꯤꯗꯥꯡꯒꯤꯅꯦ ꯀꯔꯝ ꯀꯥꯟꯗ ꯆꯥꯗꯣꯏꯕ
ꯎ ꯅꯨꯡꯗꯥꯡꯉꯁꯦ ꯅꯨꯡꯗꯥꯡꯕꯨꯗꯤ ꯑꯗꯨꯗꯤ ꯉꯥꯏꯍꯥꯛ ꯂꯩꯔꯦ ꯆꯥꯔꯅꯤ ꯍꯥꯏꯗꯤ ꯉꯥꯏꯍꯥꯛ ꯂꯩꯕ ꯍꯥꯏꯗꯤ ꯄꯨꯡ ꯇꯔꯥꯅꯤꯀꯣ ꯊꯦꯡꯕꯗꯤ ꯊꯦꯡꯉꯦ
ꯎ ꯄꯨꯡ ꯇꯔꯥꯅꯤ ꯉꯜꯜꯂꯤꯗ ꯅꯣꯔꯃꯦꯜ ꯑꯣꯏꯕ꯭ꯔ ꯍꯥꯏꯗꯤ
ꯅꯣꯔꯃꯦꯜ ꯑꯣꯏꯕ꯭ꯔꯥꯗꯤ ꯍꯥꯏꯗꯤ ꯇꯔꯥꯗ ꯆꯥꯕꯁꯤ ꯅꯣꯔꯃꯦꯜ ꯑꯣꯏꯕ꯭ꯔꯥ ꯅꯠꯇ꯭ꯔꯒ ꯉꯟꯃꯟꯕ ꯊꯦꯡꯕ꯭ꯔꯥ
ꯑꯣ ꯑꯩꯗꯤ ꯆꯥꯕꯩꯗꯤ ꯃꯇꯝ ꯂꯩꯇꯦ ꯑꯉꯟꯅ ꯄꯨꯡ ꯇꯔꯦꯠ ꯅꯤꯄꯥꯜꯗ ꯁꯥꯕꯁꯨ ꯌꯥꯎꯋꯦ ꯇ ꯇꯔꯥꯃꯥꯊꯣꯏ ꯕꯥꯔꯣꯗꯤ ꯆꯥꯕꯁꯨ ꯌꯥꯎꯋꯦ ꯊꯕꯛ ꯊꯕꯛꯀꯤ ꯃꯈꯥ ꯄꯣꯜꯂꯦꯅ
ꯑꯣ ꯑꯣ
ꯑꯅꯦ
ꯀꯩꯗꯧꯔꯝꯃꯤꯅꯣ ꯍꯧꯖꯤꯛꯇꯤ
ꯍꯧꯖꯤꯒꯂꯣ ꯁꯨꯝ ꯐꯝꯃꯦ ꯎ ꯒꯦꯝ ꯈꯔ ꯁꯥꯟꯅ ꯑꯗꯨꯒ ꯑ ꯃꯣꯕꯥꯥꯏꯜꯖ
ꯑꯍꯥ ꯑꯩ ꯅꯍꯥꯟꯗꯒꯤ ꯑꯃꯨꯛ ꯀꯩꯅꯣꯗꯧꯨꯛ ꯍꯧꯕꯅꯦ ꯑꯩꯈꯣꯏꯒꯤ ꯀꯥꯞꯅꯕꯤꯗꯣ ꯑꯃꯨꯛ ꯍꯧꯕꯅꯦ ꯅꯨꯡꯗꯥꯡ ꯅꯨꯡꯗꯥꯡ ꯁꯥꯟꯅꯕꯤꯗꯣ ꯅꯨꯡꯉꯥꯏꯔꯦ ꯇꯧꯔꯤꯗ ꯇꯨꯝꯗꯕꯁꯨ ꯑꯗꯨꯝ ꯌꯥꯎꯋꯦ ꯑꯗꯨꯒ ꯏꯃꯥꯟꯅꯕꯣꯏꯒꯁꯨ ꯋꯥꯔꯤ ꯁꯥꯟꯅꯔꯒ ꯑꯗꯨꯝ ꯇꯧꯈꯤꯀꯥꯟ ꯃꯇꯝꯒꯁꯦ ꯍꯧꯈꯤꯕ ꯈꯪꯍꯧꯗꯦꯅ ꯇꯧꯔꯤꯁꯦ ꯐꯨꯠꯕꯣꯒꯦ
ꯐꯨꯠꯕꯣꯜꯗꯤ ꯌꯦꯡꯗꯦꯗ ꯄꯨꯄꯗꯤ ꯑ ꯈꯥꯟ ꯏꯣ ꯄꯥꯛ ꯌꯦꯡꯗ ꯁꯥꯟꯅꯕꯕꯨꯗꯤ ꯁꯨꯝ ꯁꯥꯟꯅꯕꯀꯣ ꯌꯦꯡꯕꯨꯗꯤ ꯀꯌꯥ ꯊꯣꯏꯅ ꯅꯨꯡꯉꯥꯏꯇ ꯇꯋ ꯇꯔ
ꯑꯆꯥ
ꯐꯨꯠꯕꯣꯜ ꯌꯦꯡꯗꯁꯨ ꯔꯥꯟꯗꯨꯒꯤꯗꯤ ꯐꯦꯟ ꯑꯣꯏꯔꯦꯍꯦ ꯅꯪꯅꯤ ꯀꯅꯥ ꯍꯥꯏꯅ
ꯀꯪꯗꯨꯗ ꯄꯣꯠꯁꯦ ꯌꯦꯡꯉꯕꯨꯗꯤ ꯌꯦꯡꯗꯣꯏ ꯃꯌꯥꯝ ꯌꯦꯡꯅꯕꯁꯨ ꯆꯥꯅ ꯍꯪꯉꯤꯅꯦ ꯑꯩꯁꯨ
ꯑꯣ ꯑꯩ ꯂꯨꯍꯜꯗꯧꯕ ꯄꯥꯝꯃꯤ ꯃꯥꯏ ꯑꯥ ꯑꯗꯨꯅꯦ ꯁꯅꯥꯕꯗꯤ ꯅꯨꯡꯉꯥꯏꯇ꯭ꯔꯣ
ꯑꯗꯨꯅꯦ ꯁꯥꯟꯅꯕꯒꯤꯕꯨꯗꯤ ꯅꯨꯡꯉꯥꯏꯌꯦ ꯉꯥꯏꯍꯥꯛ ꯑꯃꯨꯛ ꯀꯥꯎꯅꯔꯅꯤ ꯈꯣꯠꯅꯔꯅꯤ
ꯎꯝ ꯍꯅꯦ ꯎꯝ ꯌꯦꯡꯉꯨ ꯀꯅꯤ ꯌꯦꯡꯉꯨ ꯍꯪꯒꯥ
ꯑꯣ ꯃꯇꯝꯗꯤ ꯑꯗꯨꯝ ꯂꯩꯕꯗꯨ ꯍꯥꯏꯗꯤ ꯂꯩꯇꯕꯩꯔꯥ ꯅꯠꯇ꯭ꯔꯒꯅ ꯀꯩꯅꯣ ꯇꯧꯕꯩꯔꯥ
ꯃ ꯎꯝ ꯊꯣꯛꯣꯏꯅ ꯌꯦ ꯌꯦꯡꯅꯤꯡꯕ ꯍꯥꯏꯗ ꯑꯣꯏꯗꯕ
ꯑꯣ ꯑꯣ ꯌꯥꯝ ꯀꯟꯅ
ꯑꯥ ꯌꯦꯡꯕꯗꯗꯤ ꯄꯥꯝꯗ ꯁꯥꯟꯅꯕꯗꯩ ꯁꯨꯝ ꯁꯥꯟꯅꯤꯡꯕ ꯅꯨꯡꯉꯥꯏꯕꯅꯤꯅꯀꯣ ꯁꯥꯟꯅꯕꯒꯤꯗꯤ ꯑ ꯅꯪ ꯁꯥꯟꯅꯕꯗꯤ ꯀꯩꯀꯩ ꯑ
ꯀꯩꯗꯧꯕ
ꯎ ꯏꯁꯄꯣꯔꯠꯁꯀꯨꯝꯕꯗꯅꯦ ꯃꯁꯥꯟꯅꯗꯅꯦ ꯀꯔꯝꯕꯅ ꯑ ꯀꯩꯀꯩ ꯄꯥꯝꯒꯦꯕ ꯁꯥꯟꯅꯕꯗ ꯌꯦꯡꯕꯗ ꯅꯠꯇꯕ
ꯄꯥꯝꯕꯗ ꯍꯥꯏꯇꯥꯔꯒꯗꯤ ꯌꯥꯝ ꯀꯟꯅ ꯄꯥꯝꯕ ꯍꯥꯏꯗꯤ ꯂꯩꯇꯦꯕꯀꯣ ꯑꯗꯨꯒ ꯍꯧꯖꯤꯛꯁꯤꯅ ꯑꯩꯅ ꯁꯥꯟꯅꯔꯤꯁꯤꯅ ꯐꯨꯠꯕꯣꯜꯁꯤꯃꯗꯤ ꯁꯥꯟꯅꯔꯦ ꯑꯗꯨꯃꯥꯏꯅ ꯇꯧꯔꯒ ꯃꯌꯥꯝꯗꯣ ꯇꯧꯔꯒ ꯄꯨꯜꯂꯒ ꯑꯗꯨꯝ ꯁꯥꯟꯅꯕꯗꯨꯒꯤ ꯅꯨꯡꯉꯥꯏꯕꯗꯨꯅꯦꯕ ꯑꯩꯅ ꯇꯧꯔꯤꯁꯤꯅ ꯌꯥꯝ ꯀꯟꯅ ꯍꯩꯔꯨꯕꯁꯨ ꯅꯠꯇꯦ ꯅꯠꯇꯦꯕ ꯃꯥꯒꯤ ꯆꯠꯅꯕꯤꯗꯨꯁꯨ ꯈꯪꯗꯦꯕ ꯌꯥꯝ ꯀꯟꯅꯁꯨ ꯕꯣꯜꯒꯤ
ꯎꯝ
ꯇꯧꯕꯁꯤꯗ ꯑꯗꯨ ꯗ ꯅꯨꯡꯉꯥꯏꯔꯤꯁꯤꯅ ꯀꯩꯅꯣ ꯍꯥꯏꯔꯗ ꯉꯥꯏꯍꯥꯛꯀꯤ ꯃꯌꯥꯝꯗꯣ ꯄꯨꯜꯂꯨꯔꯒ ꯑꯃꯨꯛ ꯉꯥꯏꯍꯥꯛꯇꯣ ꯁꯥꯟꯅꯔꯨꯔ ꯀꯥꯟꯗ ꯁꯥꯟꯅ ꯂꯣꯏꯕꯒꯤ ꯀꯩ ꯍꯥꯏꯅꯤ ꯍꯛꯆꯥꯡꯗꯣ ꯍꯛꯆꯥꯡꯗꯣ ꯐ꯭ꯔꯦꯁ ꯑꯣꯏꯗꯨꯣꯏꯅꯦꯕ ꯅꯨꯡꯉꯥꯏꯔꯤꯁꯦ ꯑꯗꯨꯏꯗꯨꯒꯤꯅ ꯄꯨꯜꯂꯒ ꯁꯥꯟꯅꯕꯅꯦ ꯉꯥꯏꯍꯥꯛꯃꯨꯛ ꯀꯥꯎꯅꯤ ꯉꯥꯏꯍꯥꯃꯨꯛ ꯆꯦꯑꯅꯤ ꯑꯗꯨ ꯐꯪ ꯑ ꯁꯥꯟꯅꯕꯗꯁꯨ ꯐꯖꯅ ꯍꯩꯇꯗꯅ ꯀꯥꯏꯗꯅꯣꯗꯣ ꯕꯣꯜ ꯐꯪꯗꯕꯁꯨ ꯐꯅꯌꯥꯝ ꯌꯥꯎꯋꯤꯗ
ꯑ
ꯁꯥꯟꯅꯃꯤꯟꯅꯔꯤ ꯃꯤꯗꯣ ꯑꯗꯨꯅ ꯄꯣꯠꯇꯣ ꯃꯥꯗꯤ ꯄꯤꯔꯤꯨꯅꯨ ꯄꯤꯔꯨꯅꯨ ꯇꯧꯕꯗꯣ ꯑꯗꯨꯒꯨꯝꯕ ꯌꯥꯝ ꯌꯥꯎꯋꯦꯕ ꯀꯥ ꯂꯤꯠꯊꯣꯛꯑ ꯆꯠꯈꯤꯅꯤꯅ ꯑꯗꯨ ꯄꯣ ꯆꯩꯦ ꯁꯣꯏꯗꯅꯒ ꯄꯤꯔꯛꯄꯁꯨ ꯌꯥꯎꯋꯤ ꯃꯣꯏꯁꯨ ꯑꯗꯨꯝ ꯀꯥꯟꯗ ꯂꯤꯠꯂꯒꯁꯨ ꯆꯠꯄꯨꯗꯤ ꯆꯠꯂꯦꯕ ꯑꯗꯨꯝ ꯍꯥꯎꯗ ꯅꯨꯡꯉꯥꯏꯖꯥꯠꯅꯤꯗ ꯃꯈꯟ ꯃꯈꯟꯅꯤ ꯁꯥꯟꯅꯔ ꯁꯥꯟꯅꯔꯒ ꯑꯗꯨꯝ ꯍꯩꯔꯛꯀꯗ꯭ꯔꯅ ꯈꯟꯕꯅꯦ ꯑꯗꯣ
ꯑꯦꯛꯁꯄꯤꯔꯌꯦꯦꯟꯁꯇꯣ ꯅꯨꯡꯉꯥꯏꯕꯩꯅꯦꯗ ꯍꯥꯏꯗꯤ ꯑꯗꯨꯗꯨ ꯅꯗꯥꯏ ꯄ꯭ꯔꯣꯐꯦ ꯑꯣꯏꯅ ꯆꯠꯀꯗꯕ ꯅꯠꯇꯦꯕ
ꯎꯝ ꯎꯝ ꯑꯗꯨꯕꯨꯗꯤ ꯄꯣꯊꯥꯕꯒꯤ ꯁꯨꯝ ꯁꯥꯟꯅꯕꯗꯨꯅꯦꯕ ꯑꯩꯈꯣꯏꯅ ꯅꯣꯡꯃꯥꯏꯖꯤꯡꯗ ꯑꯗꯨꯝ ꯁꯥꯟꯅꯕ
ꯎꯝ ꯚꯣꯂꯤꯕꯣꯜꯗꯤ ꯁꯥꯟꯅꯔꯕ
ꯚꯣꯂꯤꯕꯣꯜꯁꯦ ꯑꯣ ꯑꯗꯨ ꯍꯥꯏꯔꯒ ꯅꯍꯥꯟꯋꯥꯏ ꯑꯩꯅ ꯑꯁ ꯀꯅꯥꯎꯁꯦ ꯌꯥꯝꯅ ꯀꯩꯅꯣ ꯇꯧꯋꯦ ꯅꯍꯥꯟꯋꯥꯏ ꯕꯣꯂꯤꯕꯣꯜ ꯁꯥꯟꯅꯕꯗ ꯑꯩ ꯁꯦ ꯁꯨꯖꯟꯈꯤꯕ ꯌꯥꯎꯈ꯭ꯔꯦꯅ ꯇꯧꯔꯤꯁꯦ ꯃꯃꯥꯡꯗ ꯑꯩꯈꯣꯏꯅ ꯀꯩ ꯍꯥꯏꯇꯥꯔꯦ ꯀꯩꯅꯣꯗ ꯆꯠꯂꯨꯏꯕ ꯎ ꯃꯃꯥꯡꯗ ꯀꯩꯅꯣꯗ ꯆꯠꯄ ꯑꯥꯏ ꯑꯥꯏ ꯇꯤꯗ ꯆꯠꯄ ꯑꯗꯨꯗꯨ ꯀꯥꯟꯗ ꯆꯠ ꯆꯠꯄꯁꯤꯗ ꯃꯣꯏꯒꯤ ꯁꯥꯟꯅꯐꯝꯗꯨꯗꯒꯤ ꯁꯥꯟꯅꯔꯛꯄ ꯀꯥꯟꯁꯤꯗ ꯑꯩꯈꯣꯏꯁꯦ ꯕꯥꯁꯀꯦꯠ ꯕꯣꯜ ꯁꯥꯟꯅꯔꯝꯃꯦꯕ ꯁꯥꯟꯅꯐꯝꯗꯨꯣ ꯃꯣꯏ ꯃꯌꯥꯝ ꯂꯩꯕꯅꯤꯅꯅ ꯇꯧꯔꯒ ꯑꯗꯨꯒ ꯑꯦ ꯅꯥꯀꯟꯗ ꯕꯣꯂꯤꯕꯣꯜꯁꯨ ꯂꯩꯔꯤꯁꯤꯅꯦꯕ ꯑꯗꯨ ꯁꯥꯟꯅꯕ ꯀꯥꯟꯁꯤꯗ ꯕꯣꯂꯤꯕꯣꯜꯁꯦ ꯑꯝꯇꯪ ꯁꯥꯟꯅꯔꯤ ꯌꯦꯡꯁꯦ ꯍꯥꯟꯅꯁꯨ ꯁꯥꯟꯅꯗ꯭ꯔꯤꯅ ꯇꯧꯕ ꯆꯣꯡꯈꯠꯂ ꯁꯨꯝ ꯊꯥꯅꯝꯃꯦ ꯆꯣꯡꯈꯠꯂ ꯁꯨꯝꯝ ꯊꯥꯔꯝꯃꯦ ꯑꯗꯩꯗꯤ ꯑꯩꯁꯨ ꯆꯣꯡꯈꯠꯂꯒ ꯃꯣꯏꯅ ꯊꯥꯔꯛꯄ ꯄꯣꯠꯇꯣ ꯍꯟꯇꯣꯛꯀꯦꯅ ꯊꯥꯔꯨꯕꯅꯦꯕ ꯊꯥꯕꯁꯤꯗ ꯀꯃꯥꯏꯅ ꯇꯧꯒꯦꯗ ꯈꯨꯠꯁꯤꯅ ꯊꯥꯕꯁꯤꯗ ꯈꯨꯅꯥꯎꯒꯤ ꯈꯈꯤꯇꯪꯗ ꯑꯣꯏꯅ ꯄꯥꯟꯈ꯭ꯔꯕ ꯍꯥꯏꯇꯥꯔꯦ ꯑꯗꯩ ꯈꯨꯅꯥꯎꯕꯤꯁꯦ ꯄꯛ ꯃꯅꯤꯡ ꯍꯟꯈ꯭ꯔꯦ ꯑꯗꯩꯗꯤ ꯄꯣꯠꯁꯦ ꯈꯥꯝꯇꯦꯛꯑ ꯂꯩꯔꯒ
ꯕꯔ ꯀꯥꯎ ꯑꯗꯤ ꯚꯣꯂꯤꯕꯣꯜꯗꯤ ꯍꯧꯖꯤꯛꯀꯤ ꯈꯨꯠꯇꯨ ꯃꯄꯥꯏ ꯆꯥꯗ꯭ꯔꯅꯤꯅꯦ ꯈꯨꯠ ꯇꯦꯛꯄ ꯈꯣꯠꯄ ꯍꯧꯖꯤꯛꯀꯤ ꯃꯔꯨ ꯑꯣꯏꯅ ꯈꯨꯠꯁꯥꯁꯦ ꯌꯥꯝ ꯁꯣꯛꯀꯟꯕꯅꯦꯕ ꯑꯩꯅ ꯑꯃꯨꯛ ꯎ ꯑꯩꯅ ꯑꯃꯨꯛ ꯁꯥꯟꯅꯕꯁꯦ ꯚꯣꯂꯤꯕꯣꯜꯁꯤꯅ ꯄꯥꯝꯕꯃꯦ ꯐꯨꯠꯕꯣꯜꯗꯗꯤ ꯅꯪ ꯍꯥꯏꯗꯣ ꯍꯥꯏꯗꯤ ꯀꯩꯅꯣ ꯇꯧꯕꯅꯤꯅ ꯂꯤꯛꯈꯤꯅꯤ ꯈꯣꯠꯈꯤꯅꯤꯅ ꯇꯧꯕꯗꯣ ꯑꯗꯨꯃꯥꯏꯅ ꯁꯨꯝ ꯑꯗꯨꯃꯥꯏꯅ ꯁꯨꯝ ꯇꯧꯕꯅꯤꯅ ꯍꯥꯏꯗꯤ ꯐꯖꯅ ꯁꯥꯟꯅꯕꯁꯨ ꯊꯣꯛꯇꯦ ꯉꯥꯏꯍꯥꯛꯍꯥꯛ ꯁ ꯑꯩꯈꯣꯏꯗꯤ ꯉꯥꯏꯍꯥꯛꯀꯤ ꯁꯥꯟꯅꯕꯅꯤꯅꯪꯀꯣ ꯑꯥꯎ ꯄꯥꯛꯁꯨ ꯐꯪꯗꯕ ꯑ ꯍꯧꯖꯤꯛ ꯑꯩꯈꯣꯏ ꯁꯤꯒꯤ ꯃꯈꯥꯏ ꯂꯝꯄꯥꯛꯇ ꯚꯣꯂꯤꯕꯣꯜ ꯈꯔ ꯁꯥꯟꯅꯔꯝꯃꯦꯕꯀꯣ ꯑꯗꯨꯗꯅ ꯑꯃꯨꯛ ꯐꯪꯕꯩ ꯆꯥꯟꯁꯦ ꯁꯨꯝ ꯋꯥꯡꯉꯦꯗꯅ ꯑꯗꯨꯒ ꯄꯣꯏꯟ ꯏꯁꯀꯣꯔ ꯇꯧꯕꯒꯤ ꯆ ꯨ ꯋꯥꯉꯗꯅ ꯋꯥ ꯍꯪꯅꯅ ꯁꯨꯝ ꯁꯥꯟꯅꯔꯒ ꯄꯣꯏꯟꯠꯇꯨ ꯏꯁꯀꯣꯔ ꯇꯧꯕ ꯉ ꯄꯣꯏꯟꯠꯇꯣ ꯆꯟꯕ ꯉꯝꯗ꯭ꯔꯗꯤ ꯁꯨꯝ ꯍꯥꯏꯖꯕ ꯀꯨꯏꯅ ꯁꯟꯗꯔꯒ ꯁꯨꯝ ꯄꯤꯠ ꯂꯩꯔꯑꯣ ꯑꯣꯏꯗꯅ
ꯑ ꯑꯥ ꯑꯗꯗ
ꯑꯗ
ꯍꯥꯏꯗꯤ ꯃꯣꯠ ꯍꯥꯏꯗꯤ ꯄꯣꯠꯇꯣ ꯁꯥꯟꯅꯕꯒꯤ ꯀꯩꯅꯣꯗꯣ ꯃꯥꯡꯕ
ꯑ ꯑ ꯏ꯭ꯔꯦꯁ ꯑ ꯐꯥꯎꯗꯣ ꯍꯟꯊꯔꯛꯑꯦꯗꯅ ꯑ ꯍꯧꯖꯤꯕꯨ ꯀꯃꯥꯏꯅ ꯇꯧꯕ ꯑꯍꯥꯟꯕꯗꯗꯤ ꯆꯨꯝꯗꯒꯤ ꯁꯥꯔꯚꯤꯁ ꯇꯧꯕ ꯍꯩꯔꯝꯗꯦꯕꯀꯣ ꯑꯗꯨꯗꯩ ꯁꯨꯝ ꯁꯥꯟꯅꯔꯛꯑꯀꯥꯟꯗ ꯀꯩꯅꯣ ꯇꯧꯔꯀꯥꯟꯗ ꯄꯣꯏꯟꯁꯦ ꯇꯔꯥꯏꯁꯦ ꯊꯪꯅ ꯊꯪꯅꯅ ꯁꯔꯚꯤꯁ ꯑꯦꯖ ꯍꯥꯏꯗꯅꯦ ꯑꯧ ꯂꯧꯕꯅꯦꯕ ꯑꯁ ꯑꯗꯨꯒꯤ ꯈꯨꯠꯂꯩꯁꯤꯗꯤ ꯑꯗꯨꯗꯩ ꯚꯣꯂꯤꯕꯣꯜ ꯁꯨꯝ ꯁꯥꯟꯅꯅꯤꯡꯗ꯭ꯦ
ꯑꯣ ꯐꯦꯕꯔꯥꯏꯠ ꯏꯁꯄꯣꯣꯔꯠꯁꯦ ꯑꯗꯨꯗꯤ ꯣꯂꯤꯕꯣꯜꯅꯤꯅꯦ
ꯑꯥ ꯚꯣꯂꯤꯕꯣꯜ ꯇꯥꯏ ꯑꯗꯨ ꯀꯩꯅꯣꯁꯨ ꯌꯥꯝ ꯅꯨꯡꯉꯥꯏꯕ ꯍꯥꯏꯇꯥꯔꯦ ꯇꯤꯝ ꯀꯣꯑꯣꯗꯤꯅꯦꯁꯟꯁꯨ ꯌꯥꯝ ꯂꯩꯗꯅ ꯃꯣꯏꯗꯤ ꯈꯨꯗꯛ ꯈꯨꯗꯛꯇ ꯂꯣꯏꯅ ꯇꯧꯕ ꯑꯣꯏꯔꯛꯇ ꯑꯗꯨꯅꯦꯕ ꯑꯗꯨꯒ ꯌꯦꯡꯕꯗꯨꯁꯨ ꯃꯣꯏꯗꯤ ꯕꯣꯜꯗꯣ ꯃꯈꯥ ꯇꯥ ꯌꯥꯛꯇꯕꯅꯤꯅꯀꯣ ꯉꯥꯛꯇꯪꯒꯤ ꯆꯀꯦꯟ ꯈꯔꯗꯛꯇꯨꯗ ꯍꯥꯏꯟꯗꯤꯁꯟ ꯂꯣꯏ ꯂꯧꯔꯛꯇꯣꯏꯅꯦꯕ
ꯑꯣ ꯃ ꯑ ꯑꯣ ꯃꯦ ꯑ ꯇꯤ ꯃꯇꯝꯗ ꯈꯟꯍꯧꯒꯗꯣꯏꯅꯦꯕ ꯇꯧꯔꯤꯁꯦ ꯂꯣꯏꯅ ꯑꯗꯨ ꯍꯥꯏꯔꯒ ꯃꯥꯒꯤ ꯃꯥꯒꯤ ꯃꯥꯒꯤ ꯀꯩꯅꯣꯁꯦ ꯚꯣꯂꯤꯕꯣꯜꯗ ꯇꯧꯕ ꯀꯥꯟꯗ ꯃꯥꯁꯦ ꯃꯤ ꯑꯃꯅꯅꯦ ꯕꯣꯜꯗꯣ ꯌꯩꯈ꯭ꯔꯦꯅ ꯈꯜꯂꯁꯦꯕꯀꯣ ꯌꯩꯕ ꯀꯥꯟꯗ ꯆꯞ ꯃꯥꯟꯅꯕ ꯃꯤꯗꯨꯅꯅꯦ ꯃ ꯍꯥꯏꯕꯗꯤ ꯌꯥꯝ ꯅꯠꯇꯦ ꯌꯥꯗꯦꯕ ꯗꯕꯜꯗ ꯌꯩꯕ
ꯗꯕꯜ ꯑꯦ ꯌꯥꯗꯦ ꯑꯗꯨ ꯌꯥꯕ ꯃꯇꯥꯡ ꯑꯃ ꯌꯥꯕ ꯃꯇꯥꯡ ꯑꯃ ꯂꯩꯌ ꯀꯣ ꯃꯤꯒꯤ ꯑꯦꯅꯤꯃꯤ ꯇꯤꯝ ꯑꯩꯈꯣꯏꯒꯤ ꯂꯝꯕꯥ ꯗꯔꯥꯏꯕꯦꯜꯗꯨꯅ ꯍꯥꯏ ꯇꯔꯦꯅꯦ ꯑꯗꯨꯅ ꯄꯣꯏꯟ ꯏꯁꯀꯣꯔ ꯇꯧꯕꯒꯤ ꯌꯩꯔꯛꯄ ꯀꯥꯟꯗꯅꯦ ꯑꯩꯅ ꯕ꯭ꯂꯣꯛ ꯇꯧꯈꯤꯕ ꯕ꯭ꯂꯣꯛ ꯇꯧꯀꯥꯟꯗ ꯃꯁꯛꯇ ꯄꯥꯏꯈꯠꯈ꯭ꯔꯦꯗꯅ ꯑꯗꯨꯀꯥꯟꯗꯗꯤ ꯃꯥꯅ ꯑꯃꯨꯛꯀ ꯊꯦꯡꯕ ꯌꯥꯏꯑꯕ ꯑꯗ ꯑꯗ ꯃꯥꯅ ꯊꯦꯡ ꯇꯥꯔꯁꯤꯅꯦ ꯕ꯭ꯂꯣꯛ ꯇꯧꯕꯈꯤꯕꯗꯨꯗꯤ ꯃꯁꯤꯡꯅ ꯊꯥꯔꯣꯏꯕꯀꯣ ꯑꯗꯨꯒ ꯃꯥꯅ ꯑꯃꯨꯛ ꯑꯣꯑꯒ ꯀꯩꯅꯣ ꯇꯧꯕ ꯌꯥꯏꯑꯕ
ꯑꯣ ꯑꯣ ꯑꯣ ꯊꯑꯣꯏꯡꯒꯤ ꯑꯣꯏꯅ ꯊꯥꯕꯗꯨꯅꯦꯕ ꯀꯥꯎꯟ ꯇꯧꯗꯣꯏꯁꯦ ꯍꯥꯏꯗꯤ ꯉꯥꯛꯊꯣꯛꯄꯗꯨꯗꯗꯤ ꯀꯥꯎꯟ ꯇꯧꯔꯣꯏꯕ
ꯑꯥ ꯑꯗꯨꯀꯥꯟꯗꯤ ꯑꯅꯤꯔꯛ ꯊꯦꯡꯕ ꯌꯥꯏꯑꯕꯀꯣ ꯑꯗꯨꯅꯠꯇ꯭ꯔꯒꯗꯤ ꯃꯥꯅ ꯏꯟꯇꯦꯟꯁꯅꯦꯜꯂꯤ ꯃꯥꯅ ꯊꯧꯑꯒꯦ ꯅꯠꯇ꯭ꯔꯁꯨꯅꯦ ꯈꯨꯠꯇꯨꯗ ꯈꯨꯟꯗꯥ ꯑꯃꯗ ꯊꯦꯡꯉꯝꯃꯒ ꯑꯗꯨꯒ ꯈꯨꯠ ꯑꯃꯗ ꯍꯥꯏꯗꯤ ꯆꯞ ꯃꯥꯟꯅꯅ ꯊꯦꯡꯅꯅ ꯅꯠꯇꯕ ꯀꯥꯟꯅꯔꯒ ꯗꯛ ꯇꯛ ꯂꯥꯎꯅ ꯊꯦꯡꯕꯀꯣ ꯑꯗꯨꯗꯣ ꯕꯣꯜ ꯑꯅꯤꯔꯛ ꯊꯦꯡꯉꯦꯅ ꯐꯣꯜ ꯇꯥꯅꯤꯕ ꯑꯗꯨꯗ
ꯑꯣ ꯔꯨꯜꯁꯦ ꯃꯈꯟ ꯃꯈꯟꯅꯤꯅꯦ
ꯑꯥꯎ ꯑꯁꯨꯝ ꯒꯦꯝꯁꯨ ꯂꯣꯏ ꯅꯨꯡꯗꯤ ꯅꯨꯡꯉꯥꯏ ꯑꯗꯣ ꯑꯩꯅ ꯁꯥꯟꯅꯔꯛꯄꯩ ꯚꯣꯂꯤꯕꯣꯜꯅꯗꯤ ꯅꯨꯡꯉꯥꯏꯔꯦ ꯑꯗꯨꯒ ꯀꯩꯅꯣ ꯃꯈꯥꯗꯒ ꯊꯥꯗꯔꯒ ꯊꯥꯗꯕꯩ ꯅꯨꯡꯉꯥꯏꯗꯤ ꯆꯣꯡꯈꯠꯂꯒꯀꯣ
ꯑꯣ ꯑꯣ ꯃꯌꯥꯝꯅꯒ ꯇꯧꯅꯕꯗꯣ ꯀꯩꯅꯣꯗꯕꯨꯗꯤ ꯌꯥꯝ ꯎꯔꯦ ꯑꯩꯈꯣꯏ ꯎ ꯃꯥꯅꯦ ꯃꯥꯅꯦ ꯀꯩꯅꯣ ꯕꯤꯗꯤ ꯑꯣꯗꯒꯗꯤ ꯌꯥꯝ ꯎꯔꯦꯁꯦ ꯆꯣꯡꯈꯠꯂꯒꯒ ꯊꯥꯅꯕ
ꯀꯣ ꯑꯗꯣ ꯍꯥꯏꯗꯤ ꯄꯥꯛ ꯁꯅꯔꯕ ꯑꯗꯨ ꯀꯥꯟꯗ ꯊꯥ ꯇꯔꯨꯛ ꯃꯨꯛ ꯈꯛꯇꯅꯦꯕ ꯁꯥꯟꯅꯔꯤꯁꯦ ꯊꯥ ꯅꯠꯇꯦ ꯊꯥ ꯑꯍꯨꯝ ꯑꯗꯨꯗ ꯁꯨꯝ ꯉꯥꯛꯇꯪ ꯊꯥ ꯑꯍꯨꯝ ꯃꯁꯦ ꯌꯥꯝ ꯌꯥꯝ ꯇꯦꯟꯕ ꯃꯇꯝꯅꯤꯗꯅ ꯅꯨꯡꯇꯤ ꯁꯥꯟꯅꯕꯁꯨ ꯅꯠꯇꯦ ꯑꯗꯨꯗ ꯌꯥꯝ ꯊꯤ ꯑꯗꯨꯗ ꯄꯨꯔ ꯍꯨꯛ ꯇꯧꯔ ꯂꯩꯈꯤꯕꯗꯣ
ꯑꯥ ꯑꯥ ꯑꯣ ꯑ ꯈ ꯑꯥ ꯑꯥ ꯄꯥꯝꯈꯤꯕꯗꯣ
ꯑꯥ
ꯈ꯭ꯋꯥꯏ ꯑꯔꯣꯏꯕꯗ ꯁꯥꯟꯅꯈꯤꯕꯁꯦ ꯀꯔꯝ ꯀꯥꯟꯗꯅꯣ
ꯂꯥꯟ ꯃꯃꯥꯡꯗꯅꯤꯗ
ꯑꯣ ꯑꯣ ꯑꯣ ꯑꯗꯨꯅꯦ ꯑꯣ ꯑꯗꯨ ꯑꯣꯏꯇꯥꯥꯔꯗꯤ ꯆꯍꯤ ꯀꯩꯅꯣꯃꯨꯛꯅꯤꯅꯦ ꯆꯍꯤ ꯑꯅꯤꯃꯨꯛ ꯀꯤ ꯀꯩꯅꯣ ꯑꯣꯏꯔꯦꯅꯦ ꯎꯝ ꯀꯨꯏꯒ꯭ꯔꯕꯖꯥꯠꯅꯦ
ꯀꯨꯏꯔꯦ ꯑ ꯍꯧꯖꯤꯛ ꯍꯥꯟꯅꯗꯤ ꯃꯤꯁꯨ ꯑꯗꯨꯀꯥꯟꯗꯗꯤ ꯑꯃꯨꯛ ꯊꯕꯛꯇꯣ ꯍꯥꯏꯗꯤ ꯑ ꯊꯕꯛꯇꯣ ꯄꯥꯛ ꯇꯧꯅꯔꯝꯗꯦꯕ ꯍꯥꯏꯗꯤ ꯀꯩꯅꯣ ꯂꯥꯟꯒꯤ ꯄ꯭ꯔꯦꯁꯔꯗꯨ ꯂꯩꯇꯕꯅꯤꯅ ꯍꯧꯖꯤꯛꯇꯤ ꯄꯩꯁꯥ ꯋꯥꯅꯕꯩꯅꯦ ꯍꯧꯖꯤꯛ ꯃꯤꯁꯦ ꯑꯗꯨꯃꯥꯏꯅ ꯁꯥꯟꯅꯔꯛꯄꯣꯄꯒꯤ ꯃꯤꯁꯦ ꯑꯃꯨꯛ ꯄ ꯐꯪꯗ꯭ꯔꯦꯕ ꯄꯩꯁꯥ ꯂꯣꯏꯅ ꯋꯥꯅꯔꯝꯃꯤꯅꯀꯣ ꯑꯗꯨ ꯑꯅꯦ ꯃꯤꯁꯨ ꯂꯩꯇ꯭ꯔꯦ ꯑꯗꯨꯒ ꯃꯤꯗꯤ ꯂꯥꯏꯗꯅ ꯑꯩ ꯏꯁꯥꯃꯛꯁꯨ ꯁꯪꯗ꯭ꯔꯦ ꯅꯣꯡ ꯉꯥꯟꯕ ꯅꯨꯃꯤꯠꯇꯐꯥꯎ ꯑꯥ ꯅꯣꯡꯉꯥꯥꯟꯕ ꯅꯨꯃꯤꯠꯇꯐꯥꯎ ꯊꯕꯛ ꯆꯠ ꯂꯩꯔꯦ
ꯃꯊꯧ ꯃꯊꯧ ꯂꯣꯏ ꯆꯤꯟꯅꯔꯛꯄꯒꯤꯅ ꯆꯤꯟꯒ ꯆꯤꯟꯖꯜꯂꯛꯄꯁꯤꯗ ꯃꯇꯝ ꯁꯪꯉꯛꯇꯕꯗꯣꯅ
ꯃꯥꯅꯦ ꯂꯥꯟ ꯃꯃꯥꯡꯗꯗꯤ ꯀꯩꯅꯣ ꯇꯧꯈꯩ ꯍꯥꯏꯗꯤ ꯄꯩꯁꯥ ꯅꯨꯡꯁꯥꯒꯤ ꯑꯋꯥꯕ ꯂꯩꯅ ꯇꯥꯔꯁꯨ ꯌꯥꯝ ꯀꯥ ꯍꯦꯟꯅ ꯋꯥꯕꯗꯤ ꯑꯣꯏꯅꯔꯝꯗꯦꯗꯅ ꯑꯕꯨꯗꯤ ꯂꯣꯏ ꯋꯥꯅꯩꯅꯦ ꯌꯥꯝ ꯈꯟꯗꯤꯗ꯭ꯔꯗꯕꯗꯣ ꯑꯗꯨ ꯂꯥꯟ ꯃꯇꯨꯡꯗꯗꯤ ꯑꯋꯥꯕ ꯐꯖꯅ ꯈꯡꯒꯤꯕꯗꯩꯀꯣ ꯃꯣꯏꯁꯦ ꯊꯕꯛꯇ ꯅꯝꯕꯗ ꯃꯥꯢ ꯑꯣꯟꯁꯤꯟꯅꯒꯔꯤꯗꯣ
ꯎꯝ ꯎꯝ
ꯃꯇꯝ ꯃꯇꯝꯒꯤ ꯑꯋꯟꯕ ꯍꯥꯏꯁꯤꯅꯦ ꯉꯁꯤꯒꯤꯔꯣ ꯉꯁꯤꯗꯤ ꯑꯩꯗꯤ ꯍꯥꯟꯅꯒꯤ ꯔꯨꯇꯤꯟꯗꯨ ꯁꯨꯝ ꯇꯧꯋꯤ ꯑꯌꯨꯛꯇ ꯍꯧꯒꯠꯂꯅꯤ ꯍꯣꯇꯦꯜ ꯑꯩꯈꯣꯏ ꯃꯥ ꯍꯣꯇꯦꯜ ꯇꯧꯕ ꯌꯥꯎꯔꯝꯃꯅꯤ ꯑꯗ ꯎꯂꯦꯕꯒ ꯑ ꯉꯁꯤꯕꯨꯗꯤꯛ ꯀꯣꯆꯤꯡꯗꯣ ꯃꯣꯏ ꯁꯝꯃꯔ ꯕ꯭ꯔꯦꯛ ꯊꯥꯕꯩ ꯆꯠꯇ꯭ꯔꯦ ꯑꯧ ꯁꯝꯃꯔ ꯕꯦꯛ ꯁꯝꯃꯔ ꯕ꯭ꯔꯦꯛ ꯊꯥꯔꯝꯗꯗꯤ ꯀꯣꯆꯤꯡ ꯆꯠꯂꯅꯤꯗꯅ ꯑꯗꯨꯒ ꯀꯣꯆꯤꯡꯁꯦ ꯂꯣꯏꯕ ꯕꯣ ꯑꯃꯨꯛ ꯃꯣꯏꯒꯤ ꯃꯥꯏꯀ꯭ꯔꯣ ꯐꯥꯏꯅꯥꯟꯁꯀꯤ ꯂꯣꯟ ꯀꯂꯦꯛꯁꯟꯗꯣ ꯑꯗꯨꯃꯨꯛ ꯆꯠꯇꯣꯏꯅꯦꯕ ꯑꯗꯨ ꯂꯣꯏꯕꯒ ꯍꯜꯂꯛꯄꯒ ꯑꯗꯨꯒ ꯑꯃꯨꯛ ꯑꯉꯥꯡ ꯌꯨꯝꯗ ꯑꯉꯥꯡꯁꯤꯡ ꯇꯨꯏꯁꯟ ꯈꯔ ꯇꯧꯔꯅꯤ ꯑꯗꯨꯒ ꯑꯗꯨ ꯂꯣꯏꯕꯒ ꯑꯃꯨꯛ ꯀꯩꯅꯣ ꯇꯧꯔꯅꯤ ꯀꯝꯄꯨꯇꯔ ꯄ꯭ꯔꯤꯟꯇꯔ ꯉꯥꯛꯇ ꯐꯝꯃꯅꯤ ꯑꯗꯨꯒ ꯀꯩꯅꯣ ꯇꯧꯕ ꯐꯣꯇꯣ ꯆꯥꯝꯕ ꯖꯦꯔꯣꯛꯁ ꯇꯧꯕ ꯇꯧꯔ ꯂꯩꯕ ꯅꯨꯃꯤꯗꯥꯡꯗꯗꯤ ꯄꯔ ꯂꯥꯛꯀꯦ ꯑꯣ ꯑꯗꯨꯅ ꯑꯩ ꯁꯨꯝ
ꯆꯂꯣꯁꯤꯗꯦ ꯌꯥ ꯂꯩꯔꯝꯃꯦ ꯍꯥꯏꯗꯤ ꯁꯨꯝ ꯀꯩꯅꯣ ꯣꯔꯥꯅ ꯍꯥꯏꯔꯒ ꯑꯩꯗꯤ ꯈꯔꯗꯪ ꯆꯤꯜꯂꯝꯒꯗ꯭ꯔꯥ ꯍꯥꯏꯔꯒ ꯌꯥꯝ
ꯎꯝ ꯑ ꯑ ꯁꯤ ꯍꯧꯖꯤꯛ ꯑꯃꯨꯛ ꯇꯧꯔꯤꯁꯤ ꯑꯃꯨꯛ ꯅꯪꯅ ꯑꯃꯨꯛ ꯇꯧꯔꯤ
ꯎꯝ ꯎꯝ ꯗꯥꯗꯣ ꯐꯔꯦ ꯀꯩꯅꯣꯁꯨ ꯇꯧꯔꯦ ꯑꯗꯣ ꯊꯦꯡꯖꯤꯜꯂꯛꯑꯦ ꯀꯩꯅꯣꯁꯨ ꯇꯧꯔꯦ